ꯑꯣ
ꯍꯜꯂꯣ
ꯆꯥꯛ ꯆꯥꯔꯔꯕꯧ
ꯆꯥꯛꯆꯥꯥꯗꯅꯦ
ꯀꯩꯅꯣ ꯌꯥꯝ ꯊꯦꯡꯉꯤꯅ
ꯃꯁꯤꯁꯦ ꯑꯩꯁꯨ ꯊꯕꯛ ꯈꯔ ꯂꯩꯕꯗꯒꯤ ꯅꯪꯗꯤ ꯆꯥꯔꯕꯧ
ꯑ ꯆꯥꯔꯦ
ꯌꯦꯟꯖꯥꯡ ꯆꯥꯔꯒꯦ
ꯉꯁꯤꯗꯤ ꯅꯣꯡꯃꯥꯏꯖꯤꯡꯒ ꯑꯣꯏꯕꯅꯤꯅ ꯏꯇꯤ ꯑꯁ ꯈꯪꯕꯗꯣ ꯇꯧꯁꯜꯂꯦꯅꯦ
ꯑꯗꯨꯗꯤ ꯌꯥꯝ ꯍꯥꯎꯋꯦ ꯌꯥꯪꯅꯤꯅꯤ ꯑꯩꯗꯤ ꯀꯨꯏꯔꯦꯅꯤ ꯎꯊꯤ ꯑ ꯆꯪꯕꯒꯗꯤ ꯗꯕ
ꯎꯝ ꯌꯣꯡꯆꯥꯛ ꯁꯤꯡ ꯌꯣꯡꯕ ꯇꯧꯁꯜꯂꯦ
ꯑꯗꯨꯗꯤ
ꯑꯩꯈꯣꯏꯒꯤ ꯀꯩꯅꯣ ꯇꯧꯔꯦ ꯃꯃꯥꯅ ꯍꯦꯛ ꯃꯥ ꯑꯆꯥ ꯄꯝꯕꯗꯣ ꯊꯣꯛꯑꯦꯟꯖꯥꯡ
ꯑꯁ ꯍꯧꯖꯤꯛꯇꯤ ꯃꯩꯇꯩꯒꯤ ꯆꯥꯛ ꯌꯦꯟꯁꯥꯡꯁꯤꯁꯨ ꯁꯨꯝ ꯃꯥꯡꯁꯤꯜꯂꯛꯄꯗꯧ ꯇꯧꯔꯤꯅ
ꯃꯩꯇꯩꯒꯤ ꯏꯥꯛ ꯏꯟꯁꯥꯡꯁꯦ ꯈꯔ ꯀꯣ ꯍꯣꯏ ꯃꯣꯏꯅ ꯊꯣꯡꯕ ꯊꯥꯛꯄꯒꯤ ꯃꯑꯣꯡ ꯃꯇꯧꯗ ꯈꯤꯇꯪ ꯈꯦꯠꯅꯕꯗꯤ ꯂꯥꯛꯑꯦ ꯑꯗꯣ ꯑꯩꯈꯣꯏ ꯎꯇꯤꯗꯁꯨ ꯃꯈꯜꯁꯦ ꯀꯩꯅꯣ ꯂꯩꯗꯅꯀꯣ
ꯑ
ꯃꯈꯜ ꯑꯗꯨꯝ ꯈꯔ ꯂꯩꯕꯗ ꯍꯧꯖꯤꯛꯀꯤ ꯍꯋꯥꯏ ꯃꯪꯒꯜ ꯎꯇꯤ ꯂꯩꯔꯦ
ꯎꯝ
ꯑꯗꯨꯗꯒꯤꯗꯤ ꯎꯁꯣꯏ ꯎꯇꯤ ꯂꯩꯔꯦ
ꯎꯝ
ꯑꯗꯨꯗꯒꯤꯗꯤ ꯀꯩꯅꯣ ꯎꯇꯤ ꯎꯇꯤ ꯑꯁꯪꯕ ꯂꯩꯔꯦꯀꯣ ꯑꯗꯨꯒ ꯏꯚꯟ ꯆꯒꯦꯝ ꯄꯣꯝꯕ ꯐꯥꯎꯕꯗ ꯈꯪꯉ ꯎꯇꯤ ꯃꯈꯜ ꯑꯃꯅꯦꯕ ꯃꯥꯁꯦ
ꯎꯝ
ꯁꯨꯃꯥꯏꯅ ꯑꯣ ꯎꯇꯤ ꯑꯁꯪꯕꯁꯤꯅ ꯀꯃꯥꯏꯅ ꯇꯧꯒꯦꯗ ꯑꯩꯈꯣꯏꯒꯤ ꯍꯤꯡꯈꯣꯜꯗ ꯍꯧꯔꯤꯕ ꯃꯅꯥ ꯃꯁꯤꯡ
ꯑꯥ
ꯑꯗꯨꯒ ꯅꯥꯄꯤ ꯁꯤꯡꯕꯤ ꯃꯔꯛꯇꯁꯨ ꯆꯥꯕ ꯌꯥꯕ ꯑꯩ ꯇꯦ ꯁꯤ ꯍꯥꯞꯄ ꯈꯨꯗꯝ ꯑꯣꯏꯅ ꯍꯥꯏꯔꯕꯗ ꯄꯥꯡꯈꯣꯛꯂꯥ ꯑꯗꯒꯤ ꯃꯪꯒ꯭ꯔ ꯑꯉꯥꯡꯕꯒꯤ ꯃꯅꯥ ꯑꯅꯧꯕ
ꯎꯝ
ꯑꯗꯨꯗꯒꯤꯗꯤ ꯆꯦꯡꯀ꯭ꯔꯨ ꯑꯗꯨꯗꯒꯤꯗꯤ ꯍꯋꯥꯏ ꯃꯇꯣꯟꯅꯆꯤꯡꯕ ꯃꯔꯔ ꯅꯥꯀꯨ ꯄꯅꯥꯄꯤ ꯑꯁꯪꯕ ꯃꯔꯣꯛ ꯑꯇꯦꯛꯄ ꯑꯁꯪꯕ ꯀꯣ ꯑꯗꯨꯗꯒꯤꯗꯤ ꯑꯩꯈꯣꯏꯅ ꯑꯋꯥꯊꯕꯤꯗꯣ
ꯍꯣꯏ
ꯑꯗꯨꯒꯁꯦ ꯍꯥꯞꯄꯒ ꯑꯗꯨꯝ ꯊꯣꯡꯕ ꯌꯥꯏꯑꯕ
ꯑꯋꯥꯊꯕꯤ ꯃꯅꯥꯗꯔꯣ ꯀꯩꯅꯣ
ꯑꯋꯥꯊꯕꯤ ꯃꯍꯩꯗꯣ
ꯑꯣ ꯑ ꯑꯁꯪꯕꯗꯣ
ꯆꯊꯕꯤꯗꯨꯗ ꯑꯩꯈꯣꯏꯒꯤ ꯃꯩꯇꯩꯒꯤ ꯆꯦꯡ ꯑꯍꯥꯎꯕ ꯈꯔ ꯊꯣꯠ ꯊꯣꯠ ꯂꯥꯎꯕꯁꯦ ꯁꯤꯁꯤꯒ ꯈꯔ ꯍꯥꯞꯄꯤꯔꯅꯤꯖꯥꯟ
ꯑ
ꯑ ꯐꯖꯅ ꯎꯇꯤ ꯑꯁꯪꯕ ꯄꯣꯡꯕꯁꯤꯁꯨ ꯍꯥꯎꯋꯦꯕ
ꯑꯩꯁꯨꯦ ꯅꯣꯡꯃ ꯊꯣꯡ ꯇꯥꯏ ꯅꯪꯅ ꯍꯥꯏꯔꯤꯁꯤꯦꯃꯥꯏꯅ
ꯁꯤ ꯊꯣꯡꯕꯩ ꯄꯣꯁ ꯁꯤꯁꯦ ꯉꯁꯥꯏꯒꯤ ꯑꯩꯅ ꯍꯧꯖꯤꯛ ꯍꯥꯏꯈꯤꯕ ꯄꯄꯣꯠ ꯃꯆꯩꯁꯤꯡꯗꯣ ꯊꯝꯃꯦꯗꯅꯀꯣ ꯑꯗꯨꯒ ꯂꯥ ꯑ ꯄꯥꯛꯄ ꯑꯃ ꯊꯥꯏꯔꯤꯗꯅ
ꯎꯝ
ꯑꯗꯨꯒ ꯀꯩꯅꯣ ꯇꯧꯕ ꯉꯁꯥꯏ ꯆꯦꯡꯗꯣ
ꯑꯥ
ꯆꯦꯟ ꯆꯥ ꯒꯤ ꯒꯤ ꯈꯔ ꯂꯩꯕꯤꯗꯅ ꯑꯩꯈꯣꯏꯅ
ꯎꯝ
ꯒꯤꯁꯦ ꯆꯦꯡꯁꯤꯗ ꯀꯩꯅꯣꯁꯤꯒ ꯐꯖꯅ ꯇꯣꯅꯅꯤ ꯃꯔꯣꯏ ꯅꯥꯀꯨꯞꯄꯤꯅꯦ ꯒꯤꯅꯦ ꯑꯗꯨꯗꯒꯤ ꯒꯤ ꯀꯩꯅꯣꯗꯨꯒ ꯆꯦꯡꯗꯨꯒ ꯐꯖꯅ ꯃꯨꯟꯅ ꯇꯣꯠꯂꯅꯤꯗꯅ ꯑꯗꯨꯒ ꯍꯋꯥꯏ ꯑꯄꯣꯛꯄꯗꯣ ꯅꯠꯇ꯭ꯔꯒꯅ ꯍꯋꯥꯏ ꯍꯋꯥꯏ ꯊꯥꯛ ꯑꯁꯪꯕꯗꯣ ꯇꯁꯪꯕꯨꯣ ꯑꯁꯪ ꯁꯥꯟꯅꯕꯅꯦꯕꯀꯣ ꯂꯩꯗ꯭ꯔ ꯐꯥꯎꯕꯗ ꯍꯋꯥꯏ ꯑꯣꯞꯄꯖꯩ
ꯑꯥ
ꯁꯤ ꯍꯥꯞꯄꯕꯨ ꯌꯥꯏꯑꯕ ꯑꯗꯨ ꯍꯋꯥꯏ ꯑꯄꯣꯛꯄꯁꯦ ꯀꯩꯅꯣ ꯇꯧꯔꯦꯗꯅ ꯅꯠꯇ꯭ꯔꯒꯅ ꯀꯩꯅꯣꯁꯦ ꯍꯋꯥꯏ ꯑꯄꯣꯛꯄ ꯌꯥꯎꯗ꯭ꯔꯁꯨ ꯆꯦꯡꯁꯦ ꯍꯥꯞꯄꯦꯗꯅꯀꯣ ꯃꯈꯥꯁꯤꯗ ꯍꯥꯞꯄꯤꯔꯅꯤ ꯃꯣꯏꯁꯤꯅ ꯍꯣꯏ ꯆꯐꯨꯗꯨꯒꯤ ꯃꯈꯥ ꯊꯪꯕꯗ
ꯇꯥꯏꯌꯦ ꯇꯥꯏꯌꯦ ꯍꯥꯏꯔ
ꯑꯗꯨꯒ ꯎꯐꯨꯁꯤꯒꯤ ꯃꯈꯥ ꯊꯪꯕꯗꯨꯗ ꯍꯥꯞꯄꯅꯤꯗꯅ ꯑꯗꯨ ꯏꯁꯤꯡ ꯍꯥꯞꯄꯅꯦꯕꯀꯣ ꯈꯔ ꯑꯗꯨꯒ ꯉꯁꯥꯏꯒꯤ ꯃꯅꯥ ꯃꯁꯤꯡ ꯃꯌꯥꯝꯗꯣ ꯑꯣ ꯏ ꯅ ꯍꯥꯥꯆꯜꯂꯒ ꯑꯗꯨꯒ ꯄꯥꯈꯣꯂꯥ ꯌꯥꯎꯔꯗꯤ ꯄꯥꯈꯣꯂꯥ ꯌꯥꯎꯔꯗꯤ ꯑꯩꯈꯣꯏꯅ ꯄꯥꯈꯣꯂꯥꯁꯤ ꯌꯥꯝꯅ ꯂꯦꯡꯒꯟꯕ ꯄꯣꯠꯅꯦꯕ
ꯑꯥ
ꯃꯥꯁꯦ ꯏꯟꯖꯥꯡꯗꯨꯅ ꯏꯪꯉꯤꯉꯩ ꯃꯇꯝ ꯃꯩꯗ ꯆꯪꯗ꯭ꯔꯤꯉꯩ ꯃꯇꯝꯗ ꯍꯥꯞꯍꯧꯒꯗꯕꯀꯣ ꯅꯠꯇꯗꯤꯁ ꯁꯥꯈ꯭ꯔꯗꯤ ꯃꯣꯏꯗꯤ ꯁꯥꯔꯤꯉꯩꯗ ꯍꯥꯞꯆꯤꯟꯈ꯭ꯔꯗꯤ ꯂꯦꯡꯉꯦꯕ ꯃꯣꯏꯗꯤ
ꯑꯣ
ꯑꯗꯨꯒ ꯎꯇꯤꯁꯦ ꯃꯩ ꯊꯥꯒꯠꯄꯤꯔꯅꯤ ꯐꯖꯅ ꯇꯧꯕꯤꯔꯅꯤ ꯑꯗꯨꯒ ꯃꯊꯛ ꯊꯪꯄ ꯁꯔꯨꯛꯁꯦ ꯁꯤꯗ ꯑꯩꯈꯣꯏꯅ ꯀꯩꯅꯣꯁꯦ ꯎꯇꯤꯗ ꯍꯥꯞꯅꯕ ꯁꯣꯗꯥ ꯍꯥꯏꯌꯦꯀꯣ ꯑꯗꯨ ꯃꯩ ꯈꯔꯤ ꯈꯔꯤꯒ ꯍꯥꯏꯕꯁꯦ ꯁꯤꯁꯦ ꯐꯖꯅ ꯆꯥꯡ ꯊꯣꯡꯗꯣꯔꯤꯕ ꯆꯥꯡꯗꯣ ꯎꯇꯤꯗꯣ ꯑꯗꯨꯒ ꯆꯥꯟꯅꯅ ꯍꯥꯞꯄꯤꯒꯗꯕ ꯍꯥꯏꯇꯥꯔꯦ ꯍꯔꯤꯃꯨꯛ ꯌꯥꯝꯈ꯭ꯔꯗꯤ ꯑꯩꯈꯣꯏꯅ ꯌꯥꯛꯄ ꯃꯅꯝ ꯅꯝꯗꯣꯏꯅꯦꯕ ꯎꯇꯤꯗꯣ ꯆꯕꯗ
ꯌꯥꯛꯂꯤ ꯌꯥꯛꯂꯤ ꯇꯧꯕꯗꯣ
ꯑꯗꯨ ꯃꯅꯝ ꯑꯃ ꯆꯦꯟꯕꯗꯣ ꯇꯧꯗꯣꯏꯅꯦꯕ ꯈꯔꯤ ꯌꯥꯝꯕꯒꯦ
ꯎꯝ
ꯑꯗꯨ ꯐꯖꯅ ꯁꯤꯁꯦ ꯇꯧꯔꯅꯤ ꯄꯥꯡꯈꯣꯂꯥ ꯍꯥꯞꯈꯤꯕ ꯎꯇꯤꯁꯦ ꯉꯁꯥꯏꯒꯤ ꯎꯇꯤꯁꯦ ꯃꯩ ꯆ ꯆꯠꯂꯒ ꯁꯧꯒꯠꯂꯛꯑꯅꯤꯅꯀꯣ ꯄꯈꯣꯂꯥꯁꯦ ꯍꯥꯞꯄꯅꯤꯅꯅꯦ ꯑꯩꯈꯣꯏꯅ ꯏꯟꯁꯥꯡ ꯈꯥꯕꯩ ꯄꯪꯑꯣꯠꯇ ꯑꯣꯠ ꯗꯣ
ꯎꯝ
ꯑꯗꯨ ꯌꯥꯗꯦꯕ ꯎꯇꯤ ꯑꯁꯪꯕ ꯊꯣꯡꯕꯗ ꯄꯥꯡꯈꯣꯂꯥ ꯍꯥꯞꯄꯗꯤ
ꯑꯗꯨꯒ ꯈꯔꯤ ꯍꯥꯏꯔꯤꯖꯦ ꯚꯥꯏ ꯃꯩꯇꯩꯒꯤ ꯊꯨꯝꯗꯧꯅ ꯇꯧꯕꯗꯨꯔꯣ
ꯑꯥ ꯑꯥ ꯍꯣꯏ ꯃꯩꯇꯩꯒꯤ ꯊꯨꯝꯒꯨꯝꯕ ꯍꯥꯏꯇꯥꯔꯦ
ꯃꯄꯥꯛ ꯄ꯭ꯂꯦꯠ ꯃꯥꯟꯕꯗꯣ ꯄꯨꯈꯝ ꯃꯆꯥ ꯃꯥꯟꯕꯗꯣ ꯎ
ꯈꯔꯤꯁꯦ ꯑꯩꯈꯣꯏꯅ ꯊꯥꯏꯅ ꯁꯨꯃꯥꯏꯅ ꯈꯔꯤꯒꯁꯦ ꯁꯨꯡꯗ꯭ꯔꯤꯉꯩꯗꯅꯦ ꯑꯍꯜ ꯂꯃꯟꯁꯤꯡꯅ ꯀꯃꯥꯏꯅ ꯇꯧꯒꯦꯗ ꯁꯣꯗꯥꯁꯦ
ꯑꯥ
ꯃꯣꯏꯅ ꯀꯃꯥꯏꯅ ꯂꯧꯒꯦꯗ ꯑꯩꯈꯣꯏꯒꯤ ꯐꯧ ꯌꯩꯈꯤꯕꯒꯤ ꯆꯔꯨꯗꯣ
ꯎꯝ
ꯌꯨꯝ ꯌꯨꯝꯗ ꯌꯥꯝ ꯄꯩꯁꯥꯂ ꯊꯝꯃꯝꯃꯤꯗꯅ
ꯎꯝ
ꯑꯗꯨꯒꯤ ꯆꯔꯨꯖꯦ ꯃꯩ ꯐꯖꯅ ꯊꯥ ꯊꯥꯔꯅꯤꯗ ꯅꯥꯀꯣ
ꯎꯝ
ꯑꯗꯒꯤ ꯃꯩ ꯊꯥꯈꯤꯕꯒꯤ ꯎꯠꯇꯣ
ꯑꯥ
ꯐꯖꯅ ꯄꯦꯛꯑꯅꯤꯕ
ꯑꯥ
ꯐꯖꯅ ꯄꯦꯛꯑꯒ ꯐꯤ ꯑꯃꯗ ꯍꯥꯞꯄꯅꯤꯕꯀꯣ
ꯍꯣꯏ
ꯐꯤꯖꯤꯗ ꯍꯥꯞꯄꯒ ꯑꯩꯈꯣꯏꯅ ꯏꯁꯤꯡ ꯍꯩꯔꯅꯤꯕ ꯇꯞꯅ ꯃꯗꯨꯗꯒꯤ ꯇꯥꯔꯛꯄ ꯃꯆꯨꯝꯖꯦ ꯃꯆꯨꯝꯖꯦꯁꯦ ꯁꯤꯁꯦ ꯂꯧꯔꯦꯗꯅ ꯈꯪꯉꯕ ꯎꯇꯤ ꯊꯣꯡꯕꯗ ꯌꯥꯝ ꯍꯥꯞꯅꯔꯝꯃꯦ
ꯑꯣ ꯑꯗꯨꯒ ꯍꯧꯖꯤꯛꯀꯤ ꯎꯠ ꯎꯠ ꯍꯥꯞꯄꯗꯨ
ꯎꯠ ꯍꯥꯞꯄꯗꯣ ꯎꯝ
ꯑꯗꯨꯁꯨ ꯃꯍꯥꯎ ꯑꯃ ꯊꯣꯛꯄ ꯃꯥꯂꯤꯅꯦ ꯅ
ꯄꯣꯠ ꯍꯥꯞꯄꯩꯗꯨꯒꯤ ꯃꯍꯥꯎ ꯑꯃꯗꯤ ꯊꯣꯛꯄꯦ ꯑꯗꯨꯒ ꯎꯠ ꯍꯥꯞꯄꯁꯤꯗꯤ ꯌꯥꯝ ꯀꯟꯅꯗꯤ ꯆꯥꯔꯛꯇ꯭ꯔꯦ ꯑꯉꯥꯡ ꯑꯣꯏ ꯑꯣꯢꯔꯤꯉꯩ ꯃꯇꯝꯗ ꯏꯄꯨ ꯍꯣꯏ ꯏꯕꯣꯛ ꯑꯣꯏꯅ ꯃꯣꯏꯅ ꯇꯧꯅꯔꯝꯕꯅꯤꯅꯀꯣ
ꯃꯥꯅꯦ ꯃꯥꯅꯦ
ꯆꯥꯎꯈꯠꯂꯕꯅꯤꯅ ꯁꯣꯗꯥꯏꯕꯥꯢꯒꯞꯁꯦ ꯂꯣꯢ ꯊꯣꯛꯑꯦꯗꯅ ꯗꯨꯀꯥꯟ ꯈꯨꯗꯤꯡꯗ ꯃꯤꯁꯨ ꯎꯠꯀ ꯇꯧꯕꯗꯨꯗꯤ ꯃꯇꯝ ꯆꯪꯉꯤꯗꯅ ꯃꯇꯝꯁꯦ ꯄꯥꯝꯃꯨꯕꯅꯤꯅ ꯂꯨꯄꯥ ꯃꯉꯥ ꯄꯤꯕ ꯇꯔꯥ ꯄꯤꯕ ꯁꯣꯗꯥꯗꯣ ꯑꯃꯝ ꯍꯦꯛ ꯂꯩꯔꯨꯔꯒ ꯈꯔꯁꯨ ꯍꯥꯞꯄꯒꯨꯝꯕ ꯁꯤꯖꯤꯟꯅꯕ ꯎꯅꯒꯤꯗ꯭ꯔꯦ ꯍꯥꯏꯇꯥꯔꯦ ꯎꯝ ꯃꯍꯥꯎꯗꯤ ꯍꯣꯏ ꯍꯣꯏ ꯎꯠꯀꯒꯁꯦ ꯍꯥꯏꯗꯤ ꯁꯥꯏꯟꯁꯀꯤ ꯃꯇꯝꯗꯗꯤ ꯑꯀꯥꯕ ꯄꯣꯠ ꯆꯥꯕ ꯈꯣꯠꯄ ꯀꯦꯟꯁꯔ ꯅꯥꯏ ꯈꯣꯠꯂꯤꯒꯅ ꯍꯥꯏꯕ ꯍꯥꯏꯅꯩꯗꯅꯀꯣ
ꯃꯥꯅꯤꯅꯦ
ꯗꯥꯛꯇꯔꯁꯤꯡ ꯁꯤꯒꯤ ꯀꯩꯅꯣꯁꯤꯁꯨ ꯇꯧꯍꯟꯗꯕꯀꯣ ꯐꯖꯅ ꯄ꯭ꯔꯦꯁꯀ꯭ꯔꯥꯏꯞ ꯇꯧꯔꯕ ꯑꯗꯨꯗꯒꯤ ꯃꯦꯟꯇꯦꯟ ꯇꯧꯔꯕ ꯄꯣꯠ ꯄ꯭ꯔꯗꯛꯁꯦꯈ ꯁꯤꯖꯤꯟꯅꯧ ꯀꯥꯏꯅ ꯃꯣꯏꯒꯤ ꯃꯣꯏ ꯆꯨꯝꯁꯨ ꯆꯨꯝꯕꯖꯥꯠꯅꯤ ꯑꯩꯈꯣꯏꯅ ꯉꯥ ꯑꯌꯥꯏꯕꯁꯤꯗꯤ ꯍꯛꯆꯥꯡꯗꯗꯤ ꯌꯥꯝ ꯀꯥꯟꯅꯔꯤꯅꯦꯕ
ꯍꯣꯏ
ꯑꯗꯨꯒ ꯉꯥ ꯑꯌꯥꯏꯕꯗ ꯌꯥꯎꯔꯤꯕ ꯃꯀꯨꯗꯨꯒꯤ ꯑꯀꯥꯕ ꯁꯔꯨꯛꯁꯦ ꯁꯤꯁꯦ ꯑꯩꯈꯣꯏꯅ ꯑꯀꯥꯕ ꯁꯣꯛꯁꯤꯗꯤ ꯆꯥꯟꯅꯗꯦ
ꯆꯗ ꯊ ꯆ
ꯎꯝ ꯑꯗꯨꯅ ꯑꯀꯥꯕ ꯁꯔꯨꯛꯁꯦ ꯉꯥ ꯌꯥꯝꯅ ꯌꯥꯏꯕ ꯆꯥꯕ ꯀꯥꯡꯕꯨꯨ ꯀꯦꯟꯁꯔ ꯅꯥꯏ ꯈꯣꯠꯂꯤ ꯀꯥꯏꯅ ꯗꯥꯛꯇꯔꯗ ꯍꯥꯏꯕꯅꯦꯕꯀꯣ
ꯎ ꯍꯣꯏ
ꯑꯍꯜ ꯂꯃꯟꯁꯨ ꯂꯥꯏꯔꯤꯛ ꯂꯥꯏꯁꯨ ꯈꯪꯕ ꯋꯥꯠꯄꯅꯤꯅ ꯑꯈꯣꯏꯅ ꯀꯩꯅꯣ ꯀꯟꯕ ꯉꯝꯗꯕ ꯂꯥꯏꯅꯥꯒ ꯍꯥꯏꯔꯒꯗꯤ ꯀꯦꯟꯁꯔ ꯀꯥꯏꯅꯀꯣ ꯁꯨꯃꯥꯏꯅ ꯈꯪꯅꯔꯝꯃꯦꯕꯀꯣ
ꯑꯅꯥ ꯂꯥꯏꯌꯣꯡ ꯈꯪꯗꯕ
ꯑꯅꯥ ꯂꯥꯏꯌꯣꯡ ꯈꯪꯗꯕꯁꯦ ꯀꯦꯟꯁꯔ ꯀꯥꯏꯅ ꯈꯪꯅꯔꯝꯃꯤ ꯑꯗꯣ ꯀꯩꯒꯤꯅꯣ ꯍꯥꯏꯕ ꯉꯥ ꯌꯥꯏꯕ ꯌꯥꯝ ꯆꯥꯏꯗꯅ ꯑꯈꯣꯏꯅ ꯌꯥꯏꯕ ꯈꯣꯠꯄꯖꯦ ꯊꯥꯎꯅꯨꯡ ꯃꯔꯥꯡ ꯀꯥꯏꯅ ꯁꯨꯡꯗꯕ ꯐꯪꯕ ꯅꯠꯇ꯭ꯔꯤꯉꯩ ꯃꯇꯝꯗ ꯌꯥ ꯊꯣꯡꯉꯒ ꯆꯥꯕ ꯀꯣ ꯁꯤꯒꯨꯝꯕꯁꯦ ꯌꯥꯝ ꯆꯥꯕꯅꯤꯅ ꯃꯅꯥ ꯍꯧꯖꯤꯛ ꯆꯥꯎꯈꯠꯂꯛꯄꯅꯤꯅ ꯅꯥꯕꯨꯗꯤ ꯅꯥ ꯀꯦꯟꯁꯔꯁꯦ ꯅꯥꯗꯕꯗꯤ ꯂꯩꯇꯦꯀꯣ ꯑꯗꯨꯏꯁꯨ ꯈꯔꯗꯤ ꯁꯤꯡꯅꯔꯦꯗꯅ ꯑꯗꯨꯃꯥꯏꯅ ꯇꯧꯋꯦ ꯎꯝ ꯎꯇꯤ ꯊꯣꯡꯕꯗ ꯑꯗꯨꯝ ꯍꯥ ꯍꯥꯄꯦ ꯑꯗꯨꯒ ꯎꯁꯣꯏ ꯎꯇꯤꯗꯣ ꯍꯋꯥꯏ ꯃꯪꯒꯜ ꯑꯣꯛꯄꯗꯨꯒ ꯎꯁꯣꯏꯒꯤ ꯊꯣꯡꯕ ꯑꯈꯣꯏꯅ ꯀꯥꯡꯗꯒ ꯆꯥꯕꯗꯨ ꯍꯦ
ꯑꯝ
ꯑꯏ ꯑꯗꯨꯁꯨ ꯐꯖꯅ ꯍꯥꯎꯕꯅꯦꯍꯦ
ꯍꯣꯏ
ꯍꯟꯗꯛ ꯀꯥꯡꯁꯨ ꯀꯨꯏꯗ꯭ꯔꯦ ꯇꯪ ꯎꯇꯤꯗꯣ ꯑꯝꯇ ꯇꯧꯔ ꯆꯥ ꯌꯥꯕꯅꯤ ꯃꯃꯥꯡ ꯅꯣꯏ ꯁꯥꯏꯅ ꯄꯤꯔꯛꯄꯗꯣ ꯐꯖꯅ ꯍꯥꯎꯈꯤꯕꯅꯤꯍꯦ
ꯑꯣ ꯆꯥꯥꯖꯦ ꯅꯣꯡꯃ ꯆꯥꯖꯦ ꯈꯦꯆ꯭ꯔꯤꯒ ꯇꯧꯔꯒ
ꯍꯟꯗꯛꯇꯤ ꯇꯧꯔꯔꯣꯏ ꯍꯥꯏꯕ꯭ꯔꯣ
ꯍꯟꯗꯛꯇꯤ ꯈꯪꯗꯦꯅꯦꯕ ꯚꯥꯏ ꯑꯩꯁꯨ ꯍꯟꯗꯛꯁꯨ ꯇꯧꯅꯤꯗ
ꯇꯧ ꯍꯥꯏꯌꯣ ꯇꯧꯗ ꯌꯥꯔꯣꯏ ꯍꯥꯏꯌꯣ ꯃꯃꯥꯡꯒꯤꯗꯣ ꯄꯦꯜꯍꯧꯗꯦ ꯍꯟꯗꯛꯇꯤ ꯀꯩꯅꯣ ꯀꯣꯔꯐꯨ ꯑꯃꯒꯤ ꯆꯥꯡ ꯄꯤꯔꯛꯑꯣ ꯍꯥꯏꯌꯣ
ꯍꯣꯏ ꯍꯥꯏꯈꯤꯒꯦ ꯑꯩꯒꯤ ꯆꯥꯛ ꯆꯥ ꯊꯣꯛꯅꯕ ꯇꯧꯔꯨꯒꯦ ꯅꯪꯁꯨ ꯆꯥꯛ ꯍꯧꯖꯤꯛ ꯆꯥꯁꯤꯜꯂꯒꯥ ꯄꯣꯠꯊꯥꯕ ꯅꯨꯡꯉꯥꯏꯌꯦꯕ ꯎꯇꯤꯗ ꯆꯥꯔꯃꯤꯅ꯫
ꯍꯣ ꯍꯣ ꯍꯣꯏ ꯀꯩꯟꯖꯥꯡ ꯊꯣꯡꯗꯣꯏꯕ?
ꯑꯩꯒꯤꯗꯤ ꯏꯔꯣꯜꯂꯒꯦ
ꯎꯝ ꯑꯣꯏ ꯌꯥ ꯌꯥꯏ ꯇꯧꯊꯣ ꯇꯧꯊꯣ
ꯊꯃꯦꯀꯣ